ꯇꯕꯔꯣ
ꯑꯣ ꯇꯥꯏꯌꯦ
ꯁꯦꯡꯅ ꯇꯥꯕ꯭ꯔꯣ
ꯑꯧ ꯇꯥꯏ
ꯑꯣ
ꯑ ꯀꯩꯗꯧꯔꯝꯃꯤꯅꯣ
ꯍꯤꯞꯄꯒ ꯂꯩꯗ ꯍꯩ ꯆꯥꯔꯒ
ꯎꯝ
ꯅꯪꯗꯤ
ꯑꯩꯈꯣꯏꯁꯨ ꯍꯩꯅꯧ ꯆꯥꯕ ꯂꯣꯏꯔꯒ
ꯍꯩꯅꯧꯁꯤ ꯌꯥꯝ ꯍꯥꯎꯕꯅꯤꯅꯦ ꯑꯩꯗꯤ ꯍꯩꯅꯧ ꯆꯥꯕꯥ ꯐꯪꯗ꯭ꯔꯦꯗ ꯅꯍꯥꯟ ꯆꯥꯕ ꯂꯣꯏꯔꯒ ꯉꯔꯥꯡ ꯕꯣꯜ ꯁꯅꯕ ꯆꯠꯄ ꯃꯇꯝꯗ ꯀꯩꯅꯣꯗꯣ ꯀꯔꯤ ꯍꯥꯏꯕ ꯑꯃꯨꯕ ꯕꯖꯥꯔꯗ ꯌꯣꯟꯕꯗꯣ ꯑꯃꯨꯕ ꯃꯆꯥ ꯃꯆꯥ ꯄꯂꯝ ꯍꯥꯏꯕ꯭ꯔꯥ ꯀꯩꯅꯣꯝ ꯍꯥꯏꯕꯅꯦ
ꯑ ꯈꯪꯗꯦꯅꯦ ꯑꯃꯨꯕ ꯃꯆꯥ ꯃꯆꯥ ꯍꯥꯏ
ꯕꯖꯥꯔꯗ ꯌꯣꯟꯕꯅꯦ ꯍꯧꯖꯤꯛꯀꯥꯟ ꯈꯪꯗꯕ꯭ꯔꯣ ꯀꯧꯇꯥꯗ ꯀꯧꯇꯥꯗ ꯌꯥꯡꯈꯩꯔꯥ ꯀꯩꯅꯣ ꯄꯤ ꯍꯥꯏ ꯑꯩꯗꯤ ꯉꯔꯥꯡ ꯕꯣꯜ ꯁꯥꯅꯐꯝ ꯁꯤꯟꯕ ꯑꯣꯏꯗꯦꯗ ꯌꯥꯝꯅ ꯊꯨꯝꯕꯒꯨꯝ ꯇꯧꯔꯒ ꯀꯩꯅꯣ ꯃꯥꯒꯤ ꯇꯦꯁꯇꯨ ꯊꯨꯝꯃꯒ ꯈꯔ ꯇꯦꯡꯒꯤ ꯑꯣꯏꯔꯒ ꯇꯧꯕꯅꯦ
ꯎꯝ
ꯑꯗꯨꯝ ꯍꯥꯎꯋꯦ ꯗꯥꯏꯕꯤꯇꯤꯁꯀꯤꯁꯨ ꯌꯥꯝ ꯐꯩ ꯍꯥꯏ ꯌꯥꯝ ꯀꯥꯟꯅꯩ ꯍꯥꯏ
ꯎꯝ ꯃꯁꯛ ꯎꯔꯗꯤ ꯈꯪꯒꯅꯤ
ꯎꯝ ꯄ꯭ꯂꯝ ꯍꯥꯏꯕꯒꯨꯝ ꯇꯧꯕꯅꯤ ꯏꯪꯂꯤꯁꯇ
ꯀꯩꯗꯧꯔꯤꯅꯣ
ꯇꯤꯚꯤ ꯍꯦꯡꯅ ꯂꯩꯌꯦ ꯇꯤꯚꯤ ꯀꯔꯤ ꯇꯤꯝꯅꯣ ꯈꯪꯗꯦꯅꯦ ꯃꯣꯒꯤ
ꯃꯤ ꯌꯥꯝ ꯂꯩꯕ꯭ꯔꯣ
ꯏꯆꯦ ꯑꯃ ꯂꯩꯌꯦ ꯇꯥꯕ ꯅꯨꯡꯉꯥꯏꯇꯕ꯭ꯔꯥ
ꯇꯧ ꯀꯩ ꯊꯕꯛ ꯇꯧꯕ꯭ꯔꯥ
ꯃꯥ ꯀꯩꯅꯣ ꯐꯤ ꯁꯥꯔꯒ ꯑꯗꯨꯝ ꯂꯩꯌꯦ
ꯅꯪꯗꯤ
ꯑꯩꯗꯤ ꯀꯩꯁꯨ ꯇꯧꯗꯦ ꯏꯪꯈꯣꯜ ꯇꯧꯔꯒ ꯂꯩꯌꯦ ꯑꯩ
ꯂꯩꯌꯦꯕ ꯆꯥꯛ ꯊꯣꯡꯂꯁꯨ ꯍꯥꯞꯅꯉꯥꯏ ꯁꯥꯃꯔꯣꯏꯒꯨꯝꯕ ꯍꯥꯥ
ꯏꯪꯈꯣꯜ ꯇꯧꯕꯁꯦ ꯄꯩꯁꯥ ꯌꯥꯝ ꯊꯣꯛꯄ꯭ꯔꯣ
ꯈꯔ ꯈꯔꯅꯤꯗ ꯌꯥꯝ ꯊꯣꯛ
ꯑꯣ ꯑꯗꯨꯗꯤ ꯄꯩꯁꯥꯗꯨꯣ ꯊꯥꯔꯛꯄꯁꯤꯅ ꯑꯥꯗꯒꯤ ꯃꯄꯥꯟꯗꯒꯤ ꯊꯥꯔꯛꯄ
ꯑꯧ ꯑꯗꯨꯝ ꯄꯛ ꯊꯥꯔꯛꯇꯦꯗ ꯀꯨꯨꯝꯁꯤꯗꯤ ꯀꯨꯝꯁꯤꯗꯤ ꯎꯝ ꯂꯣꯏꯅ ꯋꯥꯅꯔꯕꯅꯤꯅ ꯈꯪꯂꯝꯅꯤꯅ ꯅꯪꯁꯨ
ꯑꯩ ꯈꯪꯗꯦ
ꯃꯄꯥꯟꯗ ꯒ꯭ꯌꯥꯁꯁꯨ ꯐꯪꯗꯦꯅ ꯑꯗꯣ ꯇꯣꯂꯣꯞ ꯆꯥꯎꯗꯝꯅꯤꯅ ꯄꯛ ꯀꯣꯟꯅꯗꯦꯕ
ꯎꯝ ꯃꯥꯅꯦ ꯑꯁ ꯈꯪꯗꯦꯅꯦ
ꯀꯥꯟꯗꯗꯤ ꯂꯤꯁꯤꯡ ꯃꯉꯥ ꯒ꯭ꯌꯥꯁ ꯂꯤꯁꯤꯡ ꯃꯉꯥ ꯅꯠꯇ꯭ꯔꯗꯤ ꯎꯄꯥꯏ ꯂꯩꯇꯦ ꯑꯗꯨꯒ ꯌꯨꯝ ꯕꯥꯔꯁꯨ ꯇꯤꯆꯔꯁꯨ ꯌꯥꯝ ꯆꯥ ꯆꯥꯎꯋꯤꯗꯅ ꯋꯥꯡꯉꯤꯗꯅ ꯃꯣꯏ ꯍꯥꯥ ꯃꯥꯔꯣ ꯄꯟꯖꯥꯕꯇ ꯂꯩꯌꯦ ꯌꯥꯕ ꯂꯩ
ꯌꯥꯝ ꯂꯥꯞꯄꯦ
ꯎꯝ
ꯈꯅꯥꯎꯁꯤ ꯅꯨꯡꯉꯥꯏꯇꯦ
ꯁꯥ ꯂꯩꯅꯦ ꯆꯪꯁꯤꯃ
ꯎꯝ꯫
ꯎꯝ꯫
ꯑꯁ꯫
ꯅꯣꯏ ꯏꯃꯨꯡꯁꯦ ꯅꯥꯇꯣꯝꯗꯔ ꯀꯃꯥꯏꯅ ꯇꯧꯕ꯭ꯔꯥ?
ꯏꯗꯣꯝꯇ ꯅꯠꯇꯦꯗ ꯃꯤꯌꯥꯝꯅ ꯂꯧꯗ꯫
ꯄꯟꯖꯥꯕꯇ ꯂꯩꯕꯁꯦ ꯌꯥꯝ ꯂꯥꯞꯅ ꯂꯩ ꯁꯤꯕꯨ ꯆꯍꯤ ꯀꯌꯥꯝ ꯁꯨ?
ꯐꯪꯁ
ꯆꯍꯤ ꯀꯌꯥ ꯁꯨꯔꯦ ꯃꯄꯥꯟꯗ ꯂꯩꯕ?
ꯑꯥ ꯑꯩ ꯅꯨꯄꯥꯔꯣ ꯆꯍꯤ ꯃꯔꯤ꯫ ꯑꯥ ꯂꯥꯛꯇꯦ꯫
ꯑꯁ ꯌꯥꯝꯃꯦ꯫ ꯌꯥꯏꯅꯦ ꯅꯕꯥꯅꯤꯒꯤ ꯌꯥꯏꯑꯦ ꯅꯕꯅꯤꯒꯤ ꯂꯞ ꯏꯁꯇꯣꯔꯤꯁꯦ ꯐꯤꯂꯝꯒꯨꯝꯕꯗ ꯏꯕ ꯌꯥꯅꯤꯌꯦ꯫ ꯍ
ꯏꯕ ꯍꯥꯏꯔꯗꯤ ꯏꯔꯣꯅꯦ꯫
ꯃꯀꯣꯛꯇꯒꯤ ꯋꯥꯔꯤ ꯑꯃꯨꯛ ꯇꯧꯗ꯭ꯔꯗꯤ ꯌꯥꯔꯔꯣꯏ꯫ ꯐꯤꯂꯝ ꯏꯁꯀ꯭ꯔꯤꯞ ꯄꯨꯝꯕ ꯏꯅꯕ ꯂꯞ ꯏꯁꯇꯣꯔꯤꯒ
ꯅꯣꯡ ꯆꯨꯗꯁꯨ ꯁꯥꯒꯦ ꯇꯧꯋꯦ ꯍꯦ꯫
ꯅꯣꯏ ꯔꯣꯝ ꯅꯣꯡ ꯆꯨꯕ꯭ꯔꯅꯦ?
ꯑꯁ ꯉꯔꯥꯡ ꯅꯨꯡꯗꯥꯡꯗꯤ ꯅꯣꯡ ꯆꯨꯕꯁꯤ ꯇꯨꯝꯕꯁꯤ ꯅꯨꯡꯉꯥꯏꯕꯁꯤꯗꯤ ꯀꯣ ꯕ꯭ꯂꯦꯡꯀꯦꯠ ꯊꯝꯃꯒ ꯕ꯭ꯂꯦꯡꯀꯦꯠ ꯎꯞꯄꯒ ꯑꯁ ꯇꯨꯝꯕꯁꯤꯗꯤ ꯅꯨꯡꯉꯥꯏꯍꯦ꯫
ꯑꯩꯈꯣꯏꯗꯤ ꯅꯣꯡꯁꯨ ꯇꯥꯗꯦ ꯁꯥꯔꯒ ꯑꯗꯨꯝ ꯂꯩꯔꯦ꯫
ꯑꯁ ꯅꯣꯡ ꯇꯥꯗꯕ꯭ꯔꯥ ꯉꯁꯥꯏꯁꯨ ꯇꯥꯏꯌꯦ ꯌꯥꯝꯅ꯫
ꯉꯁꯤ ꯇꯥꯗꯦ ꯑꯁꯤ ꯍꯞꯇꯥꯁꯦ ꯇꯥꯔꯛꯇꯦ꯫
ꯑꯩꯁ꯫
ꯎ
ꯅꯪꯁꯤ ꯑꯁ ꯇꯣꯡꯉꯥꯜꯂꯦꯅꯦ ꯑꯗꯨꯗꯤ꯫
ꯎꯝ꯫
ꯑꯩꯈꯣꯏꯗꯗꯤ ꯇꯥꯏ ꯅꯣꯏꯗ ꯇꯥꯗꯕꯁꯤꯕꯨ ꯀꯩꯗꯧꯕ ꯖꯥꯠꯂꯥ ꯌꯥꯝ ꯂꯥꯞꯅ ꯂꯩꯕ ꯖꯥꯠꯂꯥ?
ꯀꯩꯕꯣ?
ꯅꯪ ꯂꯩꯕꯁꯤꯕꯨ ꯇꯝꯄꯥꯛꯇꯅꯗꯤ ꯍꯥꯏ ꯕꯖꯥꯔꯣꯝꯗꯅꯗꯤ ꯍꯥꯏ꯫
ꯎꯝ꯫
ꯉꯁꯥꯏ ꯇꯥꯏꯌꯦꯗ ꯅꯣꯡꯗꯤ꯫
ꯌꯥꯝꯗꯤ ꯂꯥꯞꯇꯦꯗ꯫
ꯍꯃ꯫
ꯃꯅꯤꯄꯨꯔꯗꯅꯦ ꯀꯩꯃꯨꯛ ꯂꯥꯞꯇꯦꯗꯣ꯫
ꯂꯥꯞꯇꯕꯅꯦ꯫ ꯑꯗꯨꯒꯤꯅꯦ ꯉꯁꯥꯏ ꯅꯣꯡ ꯇꯥꯕꯗꯨ ꯇꯥꯗꯦ ꯍꯥꯏꯕꯗꯨꯗ? ꯀꯃꯥꯏ ꯇꯧꯕ ꯖꯥꯠꯂꯅ ꯍꯥꯏꯕꯅꯤꯗ꯫
ꯇꯥꯗꯦ ꯁꯤꯕꯝꯗꯗꯤ꯫
ꯇꯥꯎ ꯍꯥꯏꯌꯣ ꯏꯁꯤꯡ ꯂꯩꯔꯤꯕ꯭ꯔꯣ?
ꯇꯥꯎ ꯍꯥꯏꯖ‌ꯦ ꯑꯩꯗꯤ ꯄꯋꯥꯔ ꯄꯥꯏꯗꯝꯅꯤꯅ ꯎꯄꯥꯏ ꯂꯩꯇꯦꯅꯤ
ꯌ‌ꯦꯡꯈ‌ꯣꯜꯗ‌ꯣ ꯈꯔ ꯅꯨꯡꯉꯥꯏꯅꯕ ꯈꯔ ꯍꯧꯍꯟꯅꯕ ꯏꯁꯤꯡ ꯈꯔ ꯈꯔ ꯇꯥꯕꯤꯌ‌ꯣ ꯍꯥꯏꯌꯣ꯫
ꯉꯥꯏꯈꯣꯀꯣ ꯉꯥꯏꯈꯣꯀꯣ ꯁꯥꯏꯌꯦ ꯑꯣ
ꯌꯥꯔꯕꯣ ꯇꯥꯕ꯭ꯔꯣ ꯇꯥꯏꯌꯦ ꯀꯩꯗꯧꯔꯒꯦ
ꯍꯝ ꯀꯩꯁ ꯇꯧꯗꯤꯦ ꯁꯥꯕꯅ ꯂꯣꯏꯔꯦ
ꯁꯥꯒꯅꯨ ꯑꯗꯨꯅꯦ ꯅꯣꯡ ꯈꯔ ꯇꯥꯔꯗꯤ ꯏꯪꯒꯅꯤꯗꯅ
ꯃꯟ ꯃꯅꯨꯡ ꯊꯣꯛꯎꯔꯁꯨ ꯃꯅꯨꯡ ꯆꯪꯎꯔꯁꯨ ꯁꯥꯕ ꯃꯄꯥꯟ ꯊꯣꯛꯎꯔꯁꯨ ꯂꯩ ꯅꯨꯡꯁꯤꯠꯅ
ꯎꯝ
ꯎꯝ ꯍꯣꯏ
ꯕꯖꯥꯔꯗꯒꯤ ꯀꯌꯥꯝꯃꯨꯛ ꯂꯥꯞꯀꯦ ꯅꯪ ꯂꯩꯕꯗꯣ
ꯕꯖꯥꯔ ꯂꯥꯞꯇꯦ ꯑꯁꯤ
ꯅꯥꯞꯇꯦ
ꯎꯝ
ꯑꯣ ꯑꯗꯨꯗꯤ ꯅꯪꯅ ꯂꯩꯔꯝꯒꯅꯤ
ꯍꯥ
ꯈꯣꯏ ꯅꯛꯅ ꯂꯩꯔꯝꯒꯅꯤ ꯍꯥꯏꯕ
ꯅꯛꯄꯅꯦ
ꯎꯝ
ꯕꯖꯥꯔ ꯅꯛꯄꯅ ꯍꯦꯟꯅ ꯋꯥꯏꯗ ꯄꯩꯁꯥ ꯇꯤꯡꯅꯉꯥꯏꯅꯦ
ꯌꯥꯝ ꯁꯤꯡꯉꯦꯍꯦ ꯅꯪꯁꯦ ꯍꯥ ꯕꯖꯥꯔ ꯆꯠꯂꯗꯤ ꯍꯣꯏ ꯄꯩꯁꯥ ꯌꯥꯝ ꯃꯥꯡꯉꯦ꯫ ꯑꯔꯩ ꯑꯔꯩꯕꯗꯣ ꯌꯥ ꯎꯕ ꯈꯨꯗꯤꯡ ꯑꯗꯨꯝ ꯂꯧꯅꯤꯡꯕ
ꯅꯪꯁꯨ ꯋꯥꯉꯥꯡꯕ ꯄꯞ ꯄꯞ ꯄꯞ ꯉꯥꯡꯅꯨꯅꯦ ꯑꯩꯁꯨ ꯋꯥ ꯉꯥꯡ ꯋꯥꯔꯤ ꯈꯔ ꯁꯥꯔꯛꯎꯅꯦ ꯑꯧ
ꯒꯌ꯭ꯥꯟ ꯇꯥꯏꯅꯦ ꯇꯥꯕ꯭ꯔꯣ ꯇꯥꯏꯌꯦ ꯇꯥꯏꯌꯦ
ꯑꯥ
ꯇꯥꯏꯌꯦꯕ
ꯑꯣ ꯑꯣ ꯎꯝ ꯃꯔꯛ ꯃꯔꯛꯇ ꯀꯟꯅ ꯇꯥꯏ ꯃꯔꯛ ꯃꯔꯛꯇ ꯁꯦꯡꯗꯕꯀꯣ
ꯑꯗꯨꯅꯦ ꯐꯣꯟꯗꯨ ꯑꯩꯅ ꯅꯛꯅ ꯊꯝꯗꯕ ꯈꯔ ꯂꯥꯞꯅ ꯊꯝꯕꯒꯤꯅꯤꯅꯦ
ꯑꯩ ꯁꯣꯏꯕꯅꯤꯅꯦ
ꯂꯥꯁ ꯏꯁꯄꯤꯀꯔ ꯊꯝꯕ ꯌꯥꯕ꯭ꯔꯥꯅꯦ
ꯊꯝꯕ ꯌꯥꯗꯦꯗ ꯑꯗꯨ ꯑꯣꯏꯔꯁꯨ ꯂꯩꯌꯦꯗꯅ꯫
ꯑꯗꯨ ꯅꯪꯒꯤ ꯐꯣꯟꯗꯤ ꯈꯔ ꯂꯥꯞꯅ ꯊꯝꯕꯗꯤ ꯇꯥꯏꯋꯦꯃꯤ ꯑꯩꯅ ꯉꯥꯡꯕꯗꯤ ꯑꯩꯗꯤ ꯈꯔ ꯂꯥꯞꯅ ꯊꯝꯃꯗꯤ ꯑꯩꯉꯣꯟꯗ ꯇꯥꯗꯦ
ꯑꯣ ꯐꯣꯟꯅ ꯑꯣꯏꯔꯝꯒꯅꯤ
ꯐꯣꯟꯁꯦ ꯃꯃꯜ ꯇꯥꯡꯕꯅꯤꯅꯀꯣ
ꯅꯪꯗꯤ ꯅꯪꯒꯤ ꯂꯞ ꯏꯁꯇꯣꯔꯤꯗꯣ ꯅꯥ ꯀꯩꯅꯣ ꯇꯧꯔꯛꯑꯣꯅꯦ ꯑꯩ ꯐꯤꯗꯝ ꯏꯒꯦ ꯂꯤꯔꯛꯑꯣ ꯅꯕꯅꯤ ꯀꯃꯥꯏ ꯀꯃꯥꯏ ꯅꯨꯡꯁꯤ ꯅꯕꯅꯤ ꯀꯃꯥꯏ ꯀꯃꯥꯏ ꯅꯨꯡꯁꯤꯅꯔꯛꯄ꯭ꯔꯥ ꯀꯃꯥꯏ ꯀꯃꯥꯏ ꯊꯨꯡꯅꯔꯛꯈꯤꯒꯦ ꯍꯥꯏꯕꯗꯣ ꯈꯣꯏꯁꯨ ꯇꯝ
ꯑꯩ ꯂꯞ ꯏꯁꯇꯣꯔꯤꯁꯤ ꯏꯒꯗꯧꯔꯤꯁꯤꯗꯤ
ꯅꯥ ꯀꯥꯏꯒꯦ ꯀꯥꯏꯔꯒꯤ ꯍꯧ ꯀꯩꯗꯒꯤ ꯍꯧꯕ꯭ꯔꯥ ꯀꯃꯥꯏꯅ ꯍꯧꯈꯤꯒꯦ ꯍꯥꯏꯕꯗꯣ ꯍꯥ ꯑꯉꯥꯡ ꯑꯣꯏꯔꯤꯉꯩ ꯗꯒꯤ ꯍꯧꯕ꯭ꯔꯥ ꯍꯥꯏꯕꯗꯣ ꯎꯝ
ꯑꯩꯒꯤ ꯂꯞ ꯏꯁꯇꯣꯔꯤꯁꯦ ꯑꯥꯎꯠꯁꯥꯏꯗꯠꯇꯒꯤ ꯍꯧꯔꯛꯄ꯫
ꯑꯣ ꯑꯥꯎꯠꯁꯥꯏꯠꯇꯒꯤ
ꯎꯝ
ꯑꯁ ꯀꯥꯏꯗꯒꯤꯅꯣ ꯄꯟꯖꯥꯕ
ꯑꯩꯅ ꯄꯥꯔꯠ ꯇꯥꯏꯝ ꯖꯣꯕ ꯇꯧꯔꯛ ꯑꯦꯕꯀꯣ
ꯄꯟꯖꯥꯕꯇꯒꯤꯔꯣ
ꯑꯥꯎ
ꯁꯂꯐ ꯏꯟ ꯄꯟꯖꯥꯕ ꯍꯥꯏꯕ ꯇꯥꯔꯦꯅꯦ
ꯄꯟꯖꯥꯕꯇꯒꯤ ꯇꯧꯔꯛꯄ
ꯀꯥꯏꯗꯒꯤꯅꯣ ꯅꯣꯏ ꯅꯣꯏ ꯍꯤꯔꯣ ꯗꯤ
ꯑꯩꯗꯤ ꯌꯣꯁꯤ ꯏꯝꯐꯥꯜꯗꯒꯤ
ꯖꯥꯠꯇꯤ ꯇꫭꯉꯥꯟꯕꯔꫭ ꯀꯃꯥꯏ
ꯎꯝ ꯇꯣꯡꯉꯥꯜꯂꯦ ꯃꯥꯟꯅꯥꯗꯦ ꯃꯥꯅ ꯃꯩꯇꯩ
ꯑꯣ ꯈꯜꯂꯦꯕ
ꯃꯥꯟꯅꯗꯦ
ꯍꯥꯏꯔꯛꯑꯣ ꯂꯤꯔꯛꯑꯣ ꯇꯥꯒꯦ ꯈꯣꯏꯗꯤ ꯈꯪꯗꯕꯅꯤꯅ ꯑꯩꯈꯣꯏꯗꯤ ꯑꯩꯈꯣꯏꯗꯤ ꯊꯦꯡꯅꯔꯛꯇꯕꯅꯤꯅ ꯈꯪꯗꯦꯕ ꯀꯃꯥꯏ ꯀꯃꯥꯏ ꯇꯧꯒꯦ ꯍꯥꯏꯕꯗꯣ ꯍꯪꯒꯤꯔꯛꯑꯣ ꯇꯥꯈꯤꯒꯦ
ꯇꯥꯒꯦꯕ
ꯎꯝ ꯍꯧꯔꯁꯦ ꯍꯧꯖꯤꯛ ꯍꯧꯖꯤꯛꯁꯤ ꯐꯤꯂꯝꯒꯤ ꯏꯁꯀ꯭ꯔꯤꯞ ꯏꯒꯗꯧꯕꯅꯦꯅ ꯈꯜꯂꯣ ꯅꯪꯒꯤ ꯀꯣꯛꯇꯀꯣ ꯑꯗꯨꯒ ꯐꯖꯅ ꯍꯧꯔꯁꯦ ꯀꯃꯥꯏ ꯀꯃꯥꯏꯅ ꯊꯦꯡꯅꯈꯤꯕꯅꯣ ꯀꯃꯥꯏ ꯀꯃꯥꯏꯅ ꯇꯧꯔꯒ ꯌꯦꯡ ꯎꯍꯟ ꯎꯅꯕꯅꯣ ꯍꯥꯏꯕꯗꯣ ꯇꯥꯕ꯭ꯔꯣ ꯍꯜꯂꯣ ꯇꯥꯕ꯭ꯔꯣ